ꯍꯜꯂꯣ
ꯇꯥꯕ꯭ꯔꯣ ꯚꯥꯏ
ꯇꯥꯏꯌꯦ
ꯅꯪꯕꯨ ꯀꯩꯗꯧꯔꯝꯃꯤꯅꯣꯅꯦ
ꯇꯨꯝꯃꯤꯅꯦ
ꯌꯧꯔꯤꯅꯦ ꯅꯣꯏꯁꯨ ꯇꯨꯝꯕꯒ ꯆꯥꯕ ꯈꯛꯇ
ꯅꯪꯗꯤ
ꯑꯁ ꯑꯩꯁꯨ ꯍꯧꯖꯤꯛ ꯐꯃꯨꯡꯗ ꯑꯦꯛꯁꯔꯁꯥꯏꯁ ꯀꯟꯅ ꯇꯧꯔꯤꯌꯦ
ꯑꯁ ꯅꯪ ꯍꯦꯟꯅ ꯅꯨꯡꯉꯥꯏꯅꯦ ꯑꯗꯨꯗꯤ
ꯑꯩꯁ ꯑꯦꯛꯁꯔꯁꯥꯏꯁ ꯇꯧꯕꯗꯤ ꯋꯥꯏ ꯀꯩꯅꯣ
ꯅꯪ ꯅꯪ ꯑꯩꯒ ꯋꯥꯔꯤ ꯁꯥꯕꯁꯦ ꯁꯦ ꯅꯪꯃꯛ ꯅꯦꯉꯣꯟꯗ ꯀꯩ ꯅꯣꯛꯅꯤꯡꯕ ꯐꯥꯎꯔꯛꯀꯦ ꯍꯥꯏꯕꯅꯦꯗ ꯑꯩꯗꯤ ꯅꯣꯛꯅꯤꯡꯕ ꯀꯩꯝ ꯐꯥꯎꯔꯛꯇꯦꯗ
ꯑꯁ ꯑꯩꯗꯤ ꯁꯨꯃꯥꯏꯅ ꯇꯧꯔꯛꯇꯕꯅꯤꯅ ꯀꯩꯅꯣ ꯇꯧꯕ ꯑꯗꯨꯒꯤꯅꯤꯗ
ꯎ ꯍ ꯍ ꯑꯗꯨꯝ ꯇꯝ ꯇꯝꯃꯒ ꯍꯩꯔꯛꯀꯅꯤ ꯑꯁꯤꯒꯨꯝꯕꯁꯦ ꯌꯥꯝ ꯂꯥꯏꯕꯅꯦ ꯁꯤꯒꯨꯝꯕꯗꯤ
ꯌꯥꯝ ꯍꯥꯏꯌꯨꯝ ꯃꯥꯜꯂꯤꯀꯣ ꯅꯪꯗꯤ
ꯑꯧ ꯆꯍꯤ ꯃꯉꯥ ꯑꯦꯛꯁꯄꯤꯔꯤꯌꯦꯟꯁ ꯂꯥꯛꯄ
ꯑꯣ ꯑꯩꯗꯤ ꯉꯔꯥꯡ ꯈꯛꯇ ꯆꯉꯛꯄ
ꯅꯪꯗꯣ ꯀꯩ ꯃꯊꯦꯜ ꯁꯥꯏꯔꯛꯑꯒꯦ
ꯍꯥꯎꯇꯦꯗ
ꯍꯥꯎꯇꯤꯌꯦ ꯍꯥꯎꯗꯕꯗꯣ ꯑꯍꯥꯎꯕꯇ ꯊꯣꯛ
ꯍꯥꯏꯔꯛ ꯀꯦ
ꯇꯥꯏꯒꯦ
ꯎꯝ ꯈꯣꯡꯗ꯭ꯔꯨꯝ ꯆꯝꯐꯨꯠ ꯑꯃꯒ ꯌꯦꯔꯨꯝ ꯑꯃ ꯉꯧꯕ ꯆꯥꯏꯌꯦ
ꯌꯦꯔꯨꯝ ꯑꯉꯧꯕꯗꯣ ꯅꯪ ꯆꯥꯔꯦ
ꯑꯥꯎ
ꯑꯁ ꯍꯥꯎꯕꯅꯦ ꯌꯦꯔꯨꯝ ꯃꯁꯛꯀꯁꯦ ꯀꯥꯎꯔꯛꯑꯦꯗ ꯑꯩꯈꯣꯏꯗꯤ
ꯎꯝ ꯀꯥꯎꯔꯝꯃꯅꯤ ꯍꯣꯏ
ꯍꯣꯏ ꯀꯥꯎꯔꯦ ꯌꯦꯔꯨꯝꯖꯦ ꯌꯦꯔꯣꯝꯗꯣ ꯀꯃꯥꯏꯅ ꯇꯧꯔꯝ ꯌꯦꯔꯣꯝꯗ ꯃꯈꯣꯡ ꯑꯅꯤꯒ ꯌꯥꯎꯕ꯭ꯔꯣ
ꯍꯣꯏ ꯃꯈꯣꯡ ꯑꯅꯤ ꯄꯥꯜꯂꯦ ꯑꯗꯨꯒ ꯃꯤ ꯑꯃ ꯄꯥꯜꯂꯦ
ꯑꯩ ꯑꯗꯨꯗꯤ ꯅꯪ ꯄꯨꯔꯥ ꯂꯥꯜꯂꯦ ꯌꯦꯔꯨꯝ ꯃꯈꯣꯡ ꯌꯥꯎꯗꯦ ꯅꯪ ꯆꯥꯗꯕ ꯀꯨꯏꯔꯦ ꯑꯗꯨꯗꯤ
ꯑꯩꯗꯤ ꯇꯣꯡꯉꯥꯜꯂꯦ ꯆꯥꯕ
ꯑꯣ ꯅꯪꯒꯤ ꯌꯦꯔꯨꯝꯗꯣ ꯃꯣꯔꯦꯒꯤ ꯑꯣꯏꯔꯝꯅꯤꯀꯣ
ꯑꯣꯏꯔꯝꯁꯨ ꯌꯥꯏ ꯍꯣꯏ ꯅꯪꯗꯤ ꯆꯥꯗ꯭ꯔꯤ ꯆꯥꯗ꯭ꯔꯤꯕꯣ
ꯑꯣꯎ ꯆꯥꯗꯦ ꯌꯦꯔꯨꯝ ꯃꯈꯣꯡ ꯄꯥꯟꯕ ꯌꯦꯔꯨꯝꯕꯨꯗꯤ
ꯅꯠꯇꯤꯌꯦ ꯆꯥꯛ ꯍꯥꯏꯕꯅꯦ ꯑꯩꯉꯣꯟꯗ ꯂꯥꯛꯑꯣ ꯑꯩ ꯄꯤꯖꯒꯦ
ꯑꯁ ꯆꯥꯛꯇꯣ ꯆꯥꯛꯄꯨ ꯀꯅꯥꯅ ꯆꯥꯟꯅꯕ꯭ꯔꯣꯗꯥ ꯍꯧꯖꯤꯛꯀꯥꯟꯖꯤꯕꯣ
ꯃꯤꯁ ꯅꯪ ꯆꯥꯗ꯭ꯔꯣ ꯍꯥꯏꯁꯦ
ꯑꯩꯗꯤ ꯆꯥꯗ꯭ꯔꯦ ꯑꯩꯗꯤ ꯑꯩꯒꯤ ꯃꯍꯨꯠ ꯑꯩꯈꯣꯏ ꯍꯨꯏꯗ ꯑꯣꯏꯅ ꯄꯤꯖꯔꯦ ꯑꯩꯗꯤ
ꯑꯣ ꯅꯪ ꯑꯗꯨꯗꯤ ꯌꯦꯡꯉꯝꯕ ꯌꯥꯔꯔꯣꯏ ꯑꯗꯨꯗꯤ
ꯑꯁ ꯑꯗꯨꯝ ꯌꯥꯔꯤꯗ ꯑꯗꯨꯝ ꯅꯨꯡꯁꯤꯠ ꯀꯟꯅ ꯍꯨꯜꯂꯗꯤ ꯑꯩꯁꯨ ꯑꯗꯨꯝ ꯐꯦꯟꯒꯨꯝꯅ ꯄꯥꯏꯊꯣꯛ ꯄꯥꯏꯁꯤꯟ ꯇꯧꯔꯦ ꯑꯩꯗꯤ
ꯑꯗꯨꯅꯦ ꯌꯦꯡ ꯌꯦꯡꯕ ꯌꯥꯔꯝꯃꯔꯣꯏꯕ ꯆꯥꯛ ꯆꯥꯗ꯭ꯔꯗꯤ
ꯑ ꯅꯪꯗꯣ ꯀꯅꯥ ꯀꯅꯥꯒ ꯂꯩꯒꯦ
ꯊꯟꯗ ꯂꯩꯌꯦ
ꯊꯟꯗ ꯂꯩꯔꯒ ꯋꯥꯔꯤ ꯁꯥꯔꯤꯅꯤꯅꯦ
ꯍꯣꯏ
ꯑꯩ ꯌꯥ ꯈꯨꯅꯨꯡꯉꯥꯏ ꯗꯨꯗꯤ ꯌꯥꯏ ꯌꯥꯏ ꯌꯥꯏ
ꯈꯨ ꯅꯨꯡꯉꯥꯏꯗꯤ ꯂꯩꯇ꯭ꯔꯦ ꯑꯩꯁꯦ
ꯑꯁ ꯂꯩꯔꯝꯔꯣꯏꯅꯦ ꯅꯪꯗꯤ ꯊꯕꯛ ꯂꯩꯇꯕ꯭ꯔꯣ
ꯑ ꯊꯕꯛ ꯂꯩꯇꯦ ꯑꯩꯒꯤ
ꯑꯥ ꯑꯁ ꯅꯪꯅ ꯐꯥꯔꯁ ꯑꯣꯏꯔꯦꯅꯦ ꯊꯕꯛ ꯂꯩꯇꯕ ꯃꯤ ꯐꯪꯉꯁꯦ
ꯎꯝ ꯑꯁꯦꯡꯕꯏ ꯑꯩ ꯊꯕꯛ ꯂꯩꯗꯦ
ꯑꯣ ꯅꯪꯗꫭ
ꯅꯪ ꯎꯝ
ꯑꯗꯨꯝ ꯅꯪꯒꯤ ꯈꯣꯟꯖꯦꯜꯗꯣ ꯇꯥꯔꯀꯥꯟꯅꯀꯣ
ꯎꯝ
ꯑꯩ ꯅꯪ ꯈꯪꯕꯒꯨꯝ ꯇꯧꯕ ꯇꯧꯔꯝꯒꯅꯤꯀꯣ ꯅꯪꯁꯨ
ꯈꯪꯗꯦꯍꯦ ꯑꯩꯗꯤ
ꯑꯥ ꯈꯪꯂꯝꯃꯣꯏ ꯅꯪꯗꯤ ꯅꯣꯡꯃ ꯅꯣꯏ ꯅꯣꯏ ꯃꯐꯝꯗ ꯀꯣꯏꯔꯛꯀꯦ ꯌꯥꯕ꯭ꯔꯣ
ꯌꯥꯏ ꯌꯥꯏ ꯀꯥꯏꯔꯛꯑꯣ ꯍꯧꯖꯤꯛꯁꯨ
ꯍꯧꯖꯤꯛꯇꯤ ꯌꯥꯗꯦꯌꯦ
ꯀꯩꯒꯤ
ꯍꯧꯖꯤꯛꯇꯤ ꯑꯥ ꯑꯥ ꯑꯩꯗꯣ
ꯎꯝ
ꯆꯠꯊꯣꯛꯄ ꯌꯥꯗꯕ ꯑꯩ ꯉꯁꯤꯁꯦ ꯑꯈꯣꯏ ꯌꯨꯝꯗ ꯑꯩ ꯊꯕꯛ ꯈꯔ ꯂꯩꯕ
ꯑꯣ ꯑꯣ
ꯑꯗꯨꯒꯤ ꯑꯁ ꯅꯪꯅ ꯊꯣꯛꯂꯛꯑꯣ ꯍꯥꯏꯔꯗꯤ ꯑꯗꯨꯝ ꯍꯝꯐꯨꯗ ꯊꯂꯛꯑꯒꯦ
ꯍꯣꯏ ꯍꯣꯏ ꯅꯣꯡꯃ ꯂꯥꯛꯑꯣ ꯈꯧꯔꯥꯡꯅ ꯉꯥꯏꯔꯝꯒꯦ ꯑꯩ
ꯑꯩꯉꯣꯟꯗ ꯄꯤꯖꯒꯦ ꯍꯥꯏꯔꯗꯤ ꯁꯟ ꯊꯣꯡꯕꯒꯨꯝꯕ ꯄꯤꯖꯒꯅꯨꯀꯣ ꯑꯩꯒꯤꯗꯤ ꯍꯪꯒꯥꯝ ꯊꯣꯡꯕꯒꯨꯝꯕ ꯄꯤꯖꯧꯕ
ꯍꯣꯏ ꯍꯣꯏ
ꯎꯝ ꯅꯪꯗ ꯍꯣꯏ ꯍꯣꯏ ꯎꯝ ꯎꯝ ꯍꯣꯏ ꯍꯣꯏ ꯎꯝ ꯎꯝ ꯈꯛꯇ ꯍꯥꯏꯌꯦꯗ ꯑꯩ ꯌꯥꯗ꯭ꯔꯦꯗ
ꯅꯪꯅ ꯍꯥꯏꯔꯤꯗꯨꯗꯤ
ꯑꯩ ꯑꯩ ꯀꯦꯔꯤ ꯍꯥꯏꯕ꯭ꯔꯣꯅꯦ
ꯄꯤꯌꯣ ꯍꯥꯏꯔꯗꯤ ꯑꯩꯁꯨ ꯍꯣꯏ ꯍꯥꯏꯕ ꯇꯥꯔꯦ ꯀꯩꯅꯣ ꯑꯗꯨꯗꯤ
ꯑꯥ ꯑꫭ ꯍꯣꯏ ꯑꯩꯁꯨꯦ ꯍꯣꯏ ꯍꯥꯏꯕ ꯍꯧꯔꯒꯦ
ꯑꯗꯣ ꯍꯥꯏꯔꯣ ꯍꯣꯏ
ꯍꯣꯏ ꯑꯥ
ꯍꯣꯏ ꯍꯣꯏ ꯍꯥꯏꯒꯦ ꯍꯣꯏ
ꯍꯥꯏꯌꯣ ꯍꯥꯏꯌꯣ ꯅꯨꯡꯉꯥꯏꯕꯅꯦ ꯑꯗꯨꯅ
ꯑꯥ ꯍꯣꯏ ꯍꯣꯏ ꯑꯩ ꯑꯗꯨꯝ ꯍꯥꯏꯖꯒꯦ ꯍꯣꯏ
ꯆꯥꯛ ꯊꯣꯡꯗ꯭ꯔꯣ ꯅꯪ
ꯑꯥ ꯆꯥꯛꯄꯣꯛꯄꯨ ꯀꯅꯥꯟꯅ ꯊꯣꯡꯈ꯭ꯔꯅꯦ
ꯌꯥꯔꯦꯗ ꯅꯪꯁꯨ ꯊꯣꯡꯅꯗ꯭ꯔꯣ ꯍꯥꯏꯁꯦ
ꯍꯥ
ꯊꯣꯛꯅꯗ꯭ꯔꯣ ꯍꯥꯏꯁꯦ
ꯎꯝ ꯊꯣꯡꯅꯗ꯭ꯔꯦ
ꯑꯗꯨꯗꯤ ꯀꯃꯥꯏ ꯍꯤꯡꯉꯤꯕ ꯅꯪ
ꯎꯝ ꯈꯪꯗꯦ ꯀꯃꯥꯏ ꯍꯤꯡꯉꯤꯅ ꯈꯪꯗꯕ ꯀꯃꯥꯏꯅ ꯍꯤꯡꯕ꯭ꯔꯥꯅ
ꯏꯁ
ꯏꯈꯪ ꯈꯪꯍꯧꯗꯅ ꯍꯤꯡꯉꯛꯄ
ꯌꯨꯝꯗ ꯂꯩꯒꯗ꯭ꯔꯣ ꯉꯁꯤ
ꯑꯧ ꯌꯨꯝꯗ ꯂꯩꯅꯤ
ꯊꯕꯛ ꯆꯠꯂꯣ‌‌ ꯀꯩꯅ‌ꯣ
ꯍꯥ
ꯊꯕꯛ ꯆꯠꯂꯣ ꯀꯩꯅꯣ
ꯊꯕꯛꯇꯣ ꯑꯩ ꯊꯤꯕ ꯌꯥꯕ ꯃꯈꯩꯗꯤ ꯊꯤꯔꯕꯅꯦꯕ ꯑꯗꯣ ꯑꯁ ꯌꯥꯗꯦꯅꯦ ꯊꯕꯛ ꯐꯪꯗꯦꯅꯦ
ꯎꯝ ꯐꯪꯉꯣꯏ ꯅꯪꯒꯤꯗ ꯁꯨꯡ ꯐꯪ ꯐꯪꯉꯣꯏ
ꯈꯪꯗꯦ ꯌꯥꯗꯦ ꯂꯥꯏꯅ ꯆꯥꯟꯕꯤꯃꯟꯗꯗꯅ ꯑꯁ ꯌꯥꯗ꯭ꯔꯦ ꯑꯩꯉꯣꯟꯗꯗꯤ
ꯑꯣꯏꯔꯝꯃꯅꯤ ꯍꯣꯏ
ꯎꯝ
ꯑꯁ ꯑꯩꯁꯨ ꯅꯪꯒꯨꯝꯅꯀꯣ ꯐ꯭ꯔꯤꯗ ꯂꯩꯅꯤꯡꯕꯅꯦꯕ
ꯂꯩꯥꯌꯨ ꯀꯩꯅꯣ
ꯍꯧꯖꯤꯛ ꯂꯩꯔꯤꯁꯤꯗꯤ
ꯑꯗꯨꯅꯦ
ꯎ ꯑꯗꯣ ꯑꯩ ꯅꯪꯉꯣꯟꯗ ꯑ ꯀꯨꯏꯁꯟ ꯃꯆꯥ ꯃꯆꯥ ꯍꯪꯒꯦꯅꯦꯀꯣ
ꯍꯪꯉꯣ ꯍꯪꯉꯣ
ꯑꯗꯣ ꯅꯪ ꯈꯨꯝꯕ ꯍꯩꯔꯗꯤ ꯅꯪꯁꯨ ꯑꯗꯨꯝ ꯁꯦꯂꯦꯛꯁꯟ ꯐꯪꯕꯒꯨꯝꯕꯅꯦ
ꯑ‌ꯣꯏ ꯑꯗꯨ ꯃꯈ‌ꯣꯟꯗꯨ ꯃꯨꯊꯠꯂꯨ
ꯁꯣꯏꯈꯤꯕꯅ‌ꯦ ꯃꯊꯟꯇ
ꯑꯣ ꯌꯥꯔꯕꯣ ꯍꯪꯒ‌ꯦꯀꯣ
ꯎꯝ
ꯎꯝ
ꯎꯝ
ꯄꯨꯈ꯭ꯔꯤ ꯁ‌ꯦ
ꯑꯥ
ꯄꯨꯈ꯭ꯔꯤ ꯑꯆꯧꯕ ꯂꯩꯔꯦꯕ ꯄꯨꯈ꯭ꯔꯤ ꯑꯆꯧꯕ ꯂꯩꯔꯦ ꯑꯗꯣ ꯄꯨꯈ꯭ꯔꯤ ꯃꯌꯥꯏꯗꯀꯣ
ꯑꯥ
ꯑꯦꯄꯜ ꯑꯃ ꯂꯩꯕ ꯇꯥꯕ ꯑꯦꯄꯜ ꯑꯃ ꯇꯥꯕꯗ ꯅꯨꯄꯥ ꯑꯃꯅ ꯎꯔꯦꯕ ꯅꯨꯄꯥ ꯑꯃꯅ ꯎꯔꯦꯕ ꯑꯗꯨ ꯑꯦꯄꯜꯗꯣ ꯑꯗꯨ ꯅꯨꯄꯥ ꯑꯃꯅ ꯑꯗꯨ ꯃꯥ ꯅꯨꯄꯥꯗꯨꯅ ꯑꯗꯨ ꯑꯦꯄꯥꯜꯗꯣ ꯃꯈꯣꯏꯅ ꯂꯥꯝꯃꯦ ꯍꯥꯟꯅ ꯃꯈꯣꯏꯅ ꯂꯥꯝꯕꯗꯣ ꯄꯨꯈ꯭ꯔꯤ ꯄꯥꯛꯄꯅꯤꯅꯀꯣ ꯆꯥꯎꯕꯅꯤꯅ ꯄꯨꯈ꯭ꯔꯤꯗꯣ ꯆꯥꯎ ꯃ ꯃꯈꯨꯠ ꯂꯥꯝꯕ ꯐꯪꯗ꯭ꯔꯦ
ꯑꯥ
ꯑꯗꯨꯒ ꯑꯃꯨꯛ ꯃꯥꯗꯣ ꯋꯥꯈꯜ ꯈꯤꯇꯪ ꯊꯥꯗꯔꯒ ꯖꯍꯖꯁꯦ ꯑꯃꯨꯛ ꯄꯨꯁꯤꯜꯂꯛꯑ‌ꯦ ꯖꯍꯥꯖ ꯄꯨꯁꯤꯟꯕꯁꯨ ꯑꯃꯨꯛ ꯖꯍꯥꯖꯇ‌ꯣ ꯊꯧꯕ ꯌꯥꯗ꯭ꯔꯦꯕ
ꯀꯩꯒꯤꯅꯣ ꯍꯥꯏꯁꯦ
ꯄꯨꯈ꯭ꯔꯤꯗꯨꯗ ꯃꯔꯝ ꯂꯩꯕ ꯑꯗꯨꯒ ꯑꯃꯨꯛ ꯃꯥ ꯑꯦ ꯑꯗꯨ ꯃꯔꯝꯗꯨꯗꯤ ꯅꯪꯅ ꯍꯥꯏꯗꯣꯏꯅꯦ ꯑꯗꯨ ꯖꯥꯍꯁꯁꯨ ꯊꯧ ꯖꯍꯥꯁꯨ ꯊꯧꯖꯤꯟꯕ ꯌꯥꯗ꯭ꯔꯦ ꯑꯗꯨꯒ ꯃꯥꯅ ꯑꯃꯨꯛ ꯏꯔꯣꯏꯔꯒ ꯆꯪꯒꯦ ꯇꯧꯕ
ꯑꯥ
ꯏꯔꯣꯏꯔꯒ ꯆꯪꯒꯦ ꯇꯧꯕꯗꯨꯁꯨ ꯑꯃꯨꯛ ꯌꯥꯗꯕ ꯑꯗꯨꯗꯤ ꯀꯃꯥꯏꯅ ꯇꯧꯔꯒ ꯂꯧꯗꯣꯏꯅꯣ
ꯁꯤ ꯋꯥꯔꯤꯁꯦ ꯑꯩ ꯇꯥꯛꯈꯤꯕꯗꯤ ꯑꯗꯨꯝ ꯇꯧꯔꯦ ꯑꯩ ꯇꯥꯔꯦ ꯀꯧꯈꯔꯦ ꯑꯩ
ꯑ ꯈꯜꯂꯨ ꯑꯗꯨꯗꯤ ꯀꯥꯎꯕꯒꯤꯗꯣ ꯀꯥꯎ ꯈꯜꯂꯨ
ꯈꯟꯗꯣꯏ ꯁꯔꯨꯅꯪ ꯑꯣꯏꯅ ꯍꯥꯏꯔꯛꯑꯣ
ꯈꯣꯡꯅ ꯆꯪꯉꯒ ꯑꯗꯨꯝ ꯂꯧꯗꯣꯏꯅꯤ ꯀꯩꯅꯣ
ꯀꯔꯤꯍꯥꯏꯕ
ꯈꯣꯡꯅ ꯆꯪꯉꯒ ꯑꯗꯨꯝ ꯂꯧꯗꯣꯏꯅꯤ ꯀꯩꯅꯣ
ꯏꯁ ꯑꯣꯏꯗ꯭ꯔꯦ ꯅꯪꯒꯤ ꯋꯥꯔꯤꯗꯨꯗꯤ
ꯃꯥꯅꯤ ꯀꯩꯔꯣ
ꯏꯁꯤꯡꯗꯨꯗ ꯀꯃꯥꯏꯅ ꯆꯪꯒꯗꯕꯅꯣ ꯈꯣꯡꯅ ꯏꯔꯣꯏꯔꯒ ꯆꯪꯗꯣꯏꯅꯤ ꯀꯩꯅꯣ
ꯗꯠ
ꯑꯩꯅ ꯍꯥꯏꯒꯦꯀꯣ ꯖꯨꯍꯥꯖ ꯊꯧꯖꯤꯟꯕ ꯌꯥꯗ꯭ꯔꯤꯗꯣ
ꯑꯥ
ꯄꯨꯈ꯭ꯔꯤꯗꯣ ꯂꯨꯗꯕꯒꯤꯅꯦꯕ
ꯃꯥꯅꯦ ꯃꯥꯅꯦ ꯍꯣꯏ
ꯑꯗꯨꯒ ꯏꯔꯣꯏꯔꯒ ꯆꯪꯒꯦ ꯇꯧꯕꯔꯁꯨ ꯄꯨꯈ꯭ꯔꯤ ꯂꯨꯗ꯭ꯔꯗꯤ ꯀꯥꯏ ꯏꯔꯣꯏ ꯌꯥꯗꯣꯏꯅꯣ
ꯌꯥꯏ
ꯌꯥꯔꯣꯏ ꯅꯪ ꯀꯩ ꯈꯛꯇꯅꯤ ꯌꯥꯗꯧꯔꯤꯗ
ꯌꯥꯏ ꯑꯩꯒꯤꯗꯤ
ꯎꯝ ꯅꯪ ꯇꯨꯔꯦꯜꯗꯕꯨ ꯅꯪ ꯏꯔꯣꯏꯕ ꯌꯥꯕ꯭ꯔꯣ
ꯑꯗꯨ ꯑꯣꯏꯔꯁꯨ ꯈꯤꯇꯪ ꯏꯔꯣꯏꯕ ꯌꯥꯏꯅꯤꯅ
ꯑ ꯍꯥꯟꯅ ꯁꯤꯈꯤꯕꯅ ꯍꯥꯜꯂꯅꯤ ꯑꯗꯣ ꯅꯪꯗꯤ ꯁꯤ ꯀꯩ ꯀꯩ ꯇꯧꯔꯅꯤ ꯐ꯭ꯔꯤꯗ ꯑꯗꯨꯝ ꯂꯩꯒꯗ꯭ꯔꯣ
ꯐ꯭ꯔꯤꯗ ꯂꯩꯒꯅꯤ ꯉꯥꯁꯤ ꯇꯨꯝꯔꯒ ꯆꯥꯃꯨꯛ ꯂꯩꯔꯅꯤ ꯍꯣꯔꯦꯟ ꯅꯨꯃꯤꯗꯥꯡꯒꯨꯝꯕ ꯑꯣꯏꯔꯗꯤ ꯑꯩꯒꯤ ꯊꯕꯛ ꯑꯃ ꯆꯠꯀꯅꯤ
ꯅꯪꯒꯤ ꯊꯕꯛꯇꯣ ꯍꯣ ꯍꯣ ꯅꯨꯄꯥ ꯎꯅꯕ ꯃꯥꯜꯂꯤ ꯑꯩꯒꯤꯗꯤ
ꯑꯩꯈꯣꯏ ꯅꯨꯄꯥꯒ ꯀꯣꯏꯖꯗꯤꯌꯦ ꯈꯥꯔꯦ
ꯈꯥꯔꯕꯣ
ꯈꯥꯔꯦ ꯑꯁꯦꯡꯕꯩ ꯍꯣꯏ
ꯅꯨꯄꯥꯁꯦ ꯌꯥꯝ ꯈꯥꯗꯤ ꯈꯥꯖꯥꯠꯅꯤꯍꯦ
ꯃꯥꯅꯦ ꯍꯣꯏ
ꯅꯣꯏꯅ ꯈꯥꯕ ꯇꯧꯔꯒ ꯈꯥꯗꯕ ꯇꯧꯗ꯭ꯔꯗꯤ ꯐꯗꯣꯏꯕ
ꯑꯁ ꯃꯣꯏ ꯃꯁꯥꯅ ꯈꯥ ꯂꯩꯔꯗꯨꯕꯨ
ꯑꯁ ꯌꯥꯔꯣꯏꯍꯦ ꯈꯥꯗꯕꯅꯦ ꯑꯩꯈꯣꯏꯒꯨꯝꯕꯁꯨ ꯈꯥꯗꯦ ꯑꯗꯨ ꯑꯣꯏꯔꯁꯨ ꯅꯣꯏꯗꯣ ꯈꯥꯗꯕ ꯊꯤꯌꯨ ꯍꯥꯏꯕꯅꯤꯗ
ꯑꯗꯨꯅꯦ ꯑꯗꯨꯅꯦ ꯃꯊꯪꯗꯗꯤ ꯊꯤꯔꯒꯦ ꯍꯧꯖꯤꯛꯇꯤ ꯑꯁ ꯇꯟꯈ꯭ꯔꯦ
ꯍꯧꯖꯤꯛꯀꯥꯟꯗꯤ ꯅꯣꯏꯅ ꯈꯥ ꯈꯥꯕ ꯊꯤꯔꯗꯤ ꯌꯥꯔꯔꯣꯏꯌꯦ ꯑꯐꯕ ꯑꯐ ꯑꯐꯕ ꯉꯥꯛꯇ ꯊꯤꯔꯣ
ꯍꯣꯏ ꯊꯤꯔꯒꯦ ꯃꯊꯪꯗꯗꯤ ꯇꯥꯕ꯭ꯔꯣ
ꯇꯥꯏꯌꯦ
ꯅꯣꯡ ꯆꯨꯕ꯭ꯔꯣ ꯀꯃꯥꯏꯅ ꯇꯧꯕ꯭ꯔꯣ ꯅꯣꯏꯔꯣꯝꯗꯗꯤ
ꯅꯪ ꯅꯪꯗꯤ
ꯍꯥ ꯀ꯭ꯔꯤ ꯍꯥꯢꯕ
ꯇꯥ ꯅꯪ ꯇꯥꯏꯗꯅ ꯅꯪꯁꯨ
ꯇꯥꯔꯦ ꯇꯥꯔꯦ ꯍꯧꯖꯤꯛ ꯍꯣꯢ
ꯑꯁ ꯁꯤ ꯇꯥꯗꯕꯁꯦ ꯅꯨꯡꯉꯥꯏꯇ꯭ꯔꯦꯍꯦ ꯇꯨꯝ ꯇꯥꯎ ꯇꯥꯏꯌꯦ ꯇꯥꯏꯌꯦ ꯈꯨꯛ
ꯅꯣꯏ ꯅꯣꯏꯔꯣꯝꯗꯀꯣ ꯅꯣꯡ ꯆꯨꯕ꯭ꯔꯥ ꯀꯃꯥꯏꯅ ꯇꯧꯒꯦ ꯍꯥꯏꯕꯅꯦ ꯅꯨꯡꯁꯥ ꯊꯣꯛꯄ꯭ꯔꯥ ꯍꯥꯏꯕꯅꯦ
ꯅꯣꯡ ꯆꯨꯗꯤꯌꯦ
ꯀꯩꯒꯤꯅꯣ ꯍꯥꯏꯁꯦ ꯎꯝ ꯈꯤꯇꯪ ꯆꯨꯔꯝꯃꯒ ꯇꯣꯛꯈ꯭ꯔꯦ
ꯑꯣ ꯑꯁ ꯑꯈꯣꯏꯗꯤ ꯂꯣꯏꯔꯦꯍꯦ ꯑ ꯀꯩꯅꯣ ꯃꯥꯔꯀ꯭ꯌꯨꯔꯤ ꯄ꯭ꯂꯥꯅꯦꯠꯇꯒ ꯂꯩꯕꯒ ꯃꯥꯜꯂꯛꯑꯦꯗ
ꯑ ꯍꯦ ꯍꯦ ꯅꯣꯡ ꯆꯨꯔꯗꯤ ꯐꯗꯣꯢꯅꯦ ꯑꯁ ꯁꯥꯃꯟꯕꯒꯤ ꯎꯝ ꯂꯩꯕ ꯅꯨꯡꯉꯥꯏꯇꯦꯕ